ꯑꯣ ꯁꯤꯗꯗꯤ ꯌꯥꯏ
ꯑꯣ ꯁꯣꯟ ꯁꯣꯝꯗꯗꯤ ꯌꯥꯗꯦ ꯁꯣꯝ ꯅꯝꯕꯔꯗꯩ ꯇꯧꯕ ꯆꯠꯇꯦ
ꯑꯣ ꯌꯥ ꯃꯊꯪꯗꯤꯗ ꯑꯃꯨꯛ ꯌꯦꯡꯉꯁꯤꯀꯣ ꯅꯪꯅ ꯑꯃꯨꯛ ꯇꯧꯔꯁꯤ ꯂꯣꯏꯔꯦ ꯀꯩ ꯐꯤꯕꯝ ꯀꯃꯥꯏꯅ ꯄꯥꯜꯂꯤꯒꯦ ꯑꯦ ꯁꯥ ꯊꯣꯡꯉꯝꯕꯅꯤꯗ ꯑꯩ ꯏꯃꯨꯡ ꯈꯔ ꯆꯥꯛꯀꯧꯕ
ꯑꯣ ꯀꯩ ꯅꯊꯦꯟ ꯀꯩ ꯁꯥ ꯑꯣꯏꯗꯣꯏꯅꯣ
ꯌꯦꯅꯤꯗ
ꯑꯣꯁ ꯑꯗꯨꯗꯤ ꯉꯁꯤꯗꯤ ꯍꯦꯟꯖꯥꯡ ꯍꯥꯎꯊꯗꯣꯔꯦꯅꯦꯀꯣ ꯃꯌꯥꯝꯒ ꯄꯨꯜꯂꯞ
ꯎꯝ ꯍ ꯈꯔ ꯆꯥꯗꯁꯨ ꯀꯨꯏꯔꯦ ꯔꯣꯗꯤ ꯀꯝꯗꯧꯔꯤꯒꯦ
ꯄꯣꯏꯁꯨ ꯑꯗꯨꯝ ꯅꯨꯡꯉꯥꯏ ꯍꯥꯏꯇꯥꯔꯦꯗꯅ ꯅꯨꯡꯉꯥꯏꯇꯦ ꯍꯥꯏꯕꯗꯤ ꯌꯥꯗꯕꯅꯤꯅ ꯑꯗꯨꯝ
ꯋꯥ ꯋꯥ ꯍꯧꯖꯤꯛ ꯍꯧꯖꯤꯛ ꯀꯩꯀꯩ ꯍꯣꯠꯅꯔꯛꯣ ꯀꯃꯥꯏꯅ ꯇꯧꯔꯤꯗꯅꯣ
ꯎꯝ ꯕ꯭ꯔꯣꯏꯁꯦ ꯍꯧꯖꯤꯛꯀꯥꯟ ꯀꯩꯅꯣ ꯇꯧꯔꯤ ꯊꯥꯡꯃꯩꯕꯟꯗ ꯊꯕꯛ ꯃꯆꯥ ꯑꯃ ꯇꯧꯔꯤ ꯄ꯭ꯔꯥꯏꯚꯦꯠ ꯀꯝꯄꯅꯤ ꯑꯝꯗ ꯑꯗꯨꯃꯥꯏꯅ ꯇꯧꯔꯤꯕ꯭ꯔꯣ ꯁꯨꯝ ꯌꯥꯅ ꯌꯥꯅꯕ ꯍꯥꯏꯇꯥꯔꯦꯗꯤ ꯆꯦꯟꯗꯤ ꯊꯣꯛꯇꯕꯗꯤ ꯌꯥꯗꯕꯅꯤꯅ
ꯃꯥꯅꯦ ꯁꯨꯝꯃꯦ ꯁꯦꯟ ꯁꯦꯟ ꯗꯔꯀꯥꯔ ꯇꯥꯏꯗꯣ ꯑꯃꯨꯔꯔꯣ ꯑꯃꯨꯔꯔꯣ ꯁꯤ ꯌꯥꯎꯇ꯭ꯔꯗꯤ ꯑꯝꯇ ꯑꯩ ꯄꯥꯄꯝ ꯑꯣꯏꯗꯅꯤꯅ
ꯃꯥꯅꯤ
ꯏꯃꯨꯡꯗꯤ ꯅꯨꯡꯉꯥꯏꯔꯦ ꯀꯔꯝ ꯇꯧꯔꯤꯦ ꯌꯨꯝꯂꯣꯝꯗꯤ
ꯌꯨꯝꯁꯨ ꯑꯗꯨꯝ ꯑꯩꯣꯏ ꯊꯣꯏꯗꯣꯛꯄ ꯇꯧꯗ꯭ꯔꯤ ꯍꯧꯖꯤꯛꯐꯥꯎꯒꯤꯗꯤ ꯑꯗꯨꯝ ꯏꯃ ꯏꯃꯎꯔꯣꯏꯁꯨ ꯑꯗꯨꯝ ꯀꯜꯂꯤ ꯃꯣꯏꯁꯤꯅ ꯑꯅꯥ ꯑꯌꯦꯛ ꯌꯥꯎꯗꯅ ꯑꯗꯨꯝ ꯂꯩꯔꯤ ꯍꯥꯏꯇꯥꯔꯦ ꯍꯧꯖꯤꯛꯀꯤ ꯐꯥꯎꯒꯤꯗꯤ
ꯐꯩꯌꯦ ꯑꯅꯥ ꯑꯌꯦꯛ ꯌꯥꯎꯗꯕꯅ ꯈ꯭ꯋꯥꯏꯗꯒꯤ ꯐꯕ ꯄꯣꯠꯅꯤ ꯑꯃꯔꯣꯝꯗꯗꯤ
ꯑꯥ ꯕ꯭ꯔꯣꯗꯤ ꯋꯥꯔꯜ ꯀꯞꯀꯨꯝꯕ ꯌꯦꯡꯕ꯭ꯔꯣ
ꯑꯁ ꯃꯩꯅꯦ ꯑꯍꯤꯡ ꯅꯨꯡꯊ ꯒ꯭ꯌꯥꯟ ꯇꯥꯗ꯭ꯔꯦ ꯇꯨꯝꯕꯅ ꯑꯌꯨꯛꯇ ꯇꯨꯝꯃꯦ
ꯑꯣ ꯑꯗꯨꯑꯣꯏꯗꯤ ꯕ꯭ꯔꯣ ꯉꯁꯤꯁꯨ ꯑꯗꯨꯝ ꯌꯦꯡꯊꯗꯣꯔꯦ ꯎꯝ ꯑꯩꯁꯤꯕ꯭ꯔꯣ ꯌꯥꯝ ꯀꯟꯅ ꯌꯦꯡꯗ꯭ꯔꯦ ꯑꯩ ꯑꯌꯨꯛꯇꯒꯨꯝꯕ ꯀꯟꯅ ꯄ꯭ꯂꯦ ꯂꯩꯕꯒꯗꯤ ꯑꯗꯨꯝ ꯌꯦꯡꯉꯃꯒꯗꯤ
ꯑꯣ
ꯑꯗꯨꯒ ꯌꯥꯝꯅ ꯑꯊꯦꯡꯕꯗꯤ ꯉꯝꯗ꯭ꯔꯔꯤꯕ꯭ꯔꯣ ꯍꯥꯏꯗꯤ ꯆꯠꯊꯣꯛ ꯆꯠꯁꯤꯟ ꯇꯧꯕꯅꯤꯅ ꯑꯃꯨꯛꯁꯨ ꯑꯗꯨꯅꯣ ꯀꯥꯏꯕ ꯂꯥꯛꯀꯗꯣꯏꯕ ꯁꯟꯗꯦꯒꯨꯝꯕꯗꯕꯨꯗꯤ ꯌꯦꯡꯉꯦ ꯁꯦꯇꯔꯗꯦꯒꯨꯝꯕ
ꯃꯥꯅꯦ ꯃꯥꯅꯦ ꯄꯣꯠ ꯊꯕꯛ ꯆꯜꯂꯀꯥꯟꯗ ꯏꯌꯥꯔꯄꯣꯠꯇꯨꯗ ꯃꯣꯏꯒꯤ ꯇꯥꯏꯃꯤꯡꯁꯦ ꯑꯁꯣꯝꯗ ꯁꯥꯟꯅꯕꯅꯤꯅ
ꯃꯥꯅꯤ ꯃꯥꯅꯤ ꯁꯤꯨꯝ ꯑꯩꯈꯣꯏꯅ ꯅꯨꯡꯉꯥꯏꯕꯒꯤ ꯌꯦꯡꯉꯤꯕ ꯍꯥꯏꯗꯨꯅꯦ ꯇꯥꯏꯃꯤꯡꯗꯨꯗꯤ ꯁꯣꯏꯅꯔꯛꯄꯅꯦ ꯃꯣꯏꯒꯤꯁ
ꯃꯥꯅꯦ ꯃꯥꯅꯦ ꯍꯌꯦꯡ ꯀꯩꯅꯣꯒꯨꯝꯕꯦꯃꯤꯒ ꯌꯧꯔꯛꯄ ꯑꯗꯒꯤ ꯐꯥꯏꯅꯦꯜꯒ ꯌꯧꯔꯛꯀꯥꯟꯗ ꯃꯌꯥꯝ ꯂꯣꯏꯅꯤꯡꯕ ꯂꯣꯏꯅꯤꯡꯗ ꯑꯗꯨꯕꯨꯗꯤ ꯌꯧꯔꯛꯄ ꯑꯩꯈꯣꯏꯅ ꯑꯃꯨꯛ ꯕꯣꯜꯗꯨ ꯄꯥꯝꯖꯕꯒꯤ ꯃꯀꯣꯛꯇꯨꯒꯤ ꯑꯗꯨꯝ ꯌꯦꯡꯕꯅꯤ ꯍꯧꯖꯤꯛ ꯍꯧꯁꯨ ꯃꯥꯁꯇꯔ ꯂꯣꯏꯔꯒ ꯀꯩ ꯍꯥꯏꯅꯤ ꯊꯕꯛ ꯂꯩꯇꯕꯅꯤꯅꯀꯣ
ꯑꯥ
ꯑꯋꯥ ꯃꯉꯥꯏꯕꯅ
ꯑꯣꯏꯣꯏꯗꯕ꯭ꯔꯣ ꯑꯗꯨꯕꯨꯗꯤ ꯋꯥꯔꯜ ꯀꯞꯀꯤ ꯅꯨꯡꯉꯥꯏꯕꯁꯤꯁꯨ ꯄꯥꯛ ꯐꯪꯕꯣꯠꯇꯅ ꯆꯍꯤ ꯃꯔꯤ ꯂꯩ ꯂꯥꯛꯄꯣꯠꯅꯤ ꯑꯗꯨꯅ ꯌꯦꯡꯍꯧꯕꯅꯁꯨ ꯐꯩ ꯃꯔꯣꯝꯗ
ꯍꯣꯏ ꯑꯃꯔꯣꯝꯗ ꯍꯥꯏ ꯑꯍꯟꯁꯤꯡꯁꯨ ꯂꯣꯏ ꯍꯟꯗꯛꯅ ꯂꯥꯁꯁꯨ ꯑꯣꯏꯁꯤꯜꯂꯑꯦ
ꯑꯥ
ꯆꯦꯔꯣꯅꯥꯥꯜꯗꯣ ꯅꯦꯃꯥꯔꯁꯨ ꯑꯔꯣꯏꯕꯝꯒꯅꯤ ꯀꯅꯥ ꯀꯅꯥ ꯈꯔ ꯂꯣꯏꯁꯤꯜꯂꯝꯅꯤ ꯅꯥꯅ ꯅꯨꯡꯁꯤꯗꯅ
ꯕ꯭ꯔꯣꯟꯖꯁꯨ ꯇ꯭ꯋꯦꯟꯇꯤ ꯐꯥꯏꯚ ꯂꯣꯏꯕ ꯑꯣꯏꯕ꯭ꯔ ꯀꯣꯁꯦ ꯃꯥꯁꯇꯔꯁꯦ
ꯑꯩꯕꯨꯗꯤ ꯍꯟꯗꯛ ꯍꯟꯛ ꯃꯃꯥꯡ ꯊꯥ ꯑꯗꯨꯗ ꯂꯣꯏꯁꯤꯜꯂꯦ
ꯑꯣ ꯍꯟꯗꯛ ꯆꯍꯤꯒꯤ
ꯎꯝ
ꯑꯣ ꯍꯣꯏ ꯑꯗꯨꯗꯤ ꯕ꯭ꯔꯣꯛ ꯑꯩꯈꯣꯏ ꯑꯩꯈꯣꯏꯅ ꯑꯩꯈꯣꯏ ꯃꯃꯥꯡꯒꯤ ꯆꯍꯤꯗ ꯂꯣꯏꯕꯅꯦꯕ
ꯑꯣ ꯀꯖ ꯇ ꯑꯣꯀꯦ
ꯎꯝ ꯑꯗꯨꯝ ꯀꯩꯅꯣꯗ ꯑꯗꯨꯝ ꯇꯧꯔꯛꯑꯦ ꯃꯅꯤꯄꯨꯔ ꯀꯩꯅꯣꯗ ꯑꯗꯨꯝ ꯇꯧꯔꯛꯑꯦ
ꯍꯣꯏ ꯁꯤ ꯑꯦꯝ ꯨꯗ
ꯑꯥ
ꯑꯣ ꯑꯩꯁꯨ ꯑꯦꯝ ꯑꯦ ꯇꯧꯔꯛꯄꯅꯦ ꯑꯦꯝ ꯑꯦ ꯍꯕ ꯀꯔꯤ ꯗꯤꯄꯥꯔꯠꯃꯦꯟ ꯇꯧꯛꯀꯦ
ꯑꯩꯈꯣꯏꯅ ꯑꯃꯨꯛ ꯀꯃꯔꯁ ꯗꯤꯄꯥꯔꯠꯃꯦꯟꯗ ꯇꯧꯔꯛꯄ
ꯑꯣ ꯀꯃꯁꯇ
ꯕ꯭ꯔꯣ ꯈꯪꯗꯅꯕꯒ ꯌꯥꯎꯕ꯭ꯔꯣ
ꯀꯃꯔꯁꯇ ꯌꯥꯎꯋꯦ ꯐꯅꯌꯥꯝ ꯌꯥꯎꯋꯦ ꯑꯣꯖꯥꯁꯨ ꯈꯪꯅꯕ ꯌꯥꯎꯋꯦ
ꯑ ꯑꯣꯖꯥ ꯀꯅꯥ ꯀꯅꯥ ꯁꯨꯝ ꯭ꯔꯣꯒ ꯈꯪꯅꯕ ꯂꯩ
ꯍꯟꯗꯛ ꯅꯧꯅ ꯑꯃ ꯆꯥꯡ ꯃꯐꯝ ꯇꯧꯕꯅꯦ ꯀꯩꯅꯣꯗꯒꯤ ꯨꯖꯣꯔꯥꯠ ꯌꯨꯅꯤꯚꯔꯁꯤꯇꯤꯗꯒꯤ
ꯑꯣ ꯕ꯭ꯔꯣꯅ ꯍꯥꯏꯖꯩ ꯑꯩ ꯈꯪꯒꯨꯝ ꯂꯪ ꯇꯧꯋꯦ
ꯑꯣ ꯃꯥꯗꯣ ꯑꯩꯈꯣꯏ ꯁꯤꯒꯤ ꯏꯃꯥꯟꯅꯕꯒꯤ ꯃꯣꯏ ꯀꯀꯥꯁꯤꯡ ꯊꯣꯛꯄ ꯀꯔꯤꯝ ꯇꯧꯒꯤꯕꯅꯦꯕ ꯅ
ꯑꯣ
ꯁꯥꯇ꯭ꯔꯥꯗ ꯖꯨꯅꯤꯌꯔꯗꯁꯨ ꯈꯔ ꯑꯗꯨꯝ ꯌꯥꯎꯋꯦ ꯀꯩꯅꯣ ꯑꯩꯈꯣꯏꯒꯤ ꯃꯈꯥꯗꯀꯣ ꯏꯅꯥꯎꯁꯤꯡ ꯑꯗꯨꯝ ꯆꯪꯉꯛꯄ
ꯑꯠꯆꯥ ꯆꯥ ꯕ꯭ꯔꯣ ꯑꯗꯨꯗꯤ ꯍꯧꯖꯤꯛꯀꯥꯟꯁꯤ ꯑꯦꯛꯖꯥꯝꯒꯨꯝꯕ ꯊꯥꯔꯝꯗꯧ ꯃꯥꯜꯂꯦ ꯕ꯭ꯔꯣꯁꯦ
ꯍꯣꯏ ꯑꯦꯝ ꯑꯦ ꯂꯣꯏꯁꯤꯜꯂꯦ ꯍꯥꯏꯔꯒ ꯊꯕꯛ ꯂꯣꯏꯗꯕꯅꯤꯅ ꯅꯠꯇ꯭ꯔꯥ ꯄꯤ ꯍꯩꯁ ꯀꯤ ꯕꯤ ꯑꯦꯠ ꯀꯤꯁꯨ ꯑꯃꯨꯛ ꯊꯥꯖꯤꯜꯂꯦ ꯑꯗꯨꯒ ꯀꯩꯅꯣꯒꯤꯁꯨ ꯅꯦꯠꯁꯨ ꯊꯥꯒꯦꯅ ꯄ꯭ꯔꯤꯄꯤꯌꯔꯁꯨ ꯇꯧꯔꯤ ꯇꯧꯕꯕꯨꯗꯤ
ꯑꯣ ꯕ꯭ꯔꯣ ꯍꯣꯟꯗꯀꯤꯗꯤ ꯊꯥꯍꯧꯗꯕ꯭ꯔꯣ
ꯑꯩ ꯍꯟꯗꯛꯇꯤ ꯊꯥꯗ꯭ꯔꯦ ꯃꯥꯁꯇꯔꯒ ꯅꯟꯁꯤꯟꯅꯕꯗ ꯑꯩꯅ ꯇꯞꯅ ꯂꯣꯏꯔꯒ ꯗꯤꯁꯦꯝꯕꯔꯒꯤꯗꯣ ꯑꯣꯏꯅ ꯇꯧꯔꯒꯦꯅ ꯍꯧꯕꯁꯦ
ꯑꯣ ꯑꯣ ꯕꯦꯠꯁꯤꯅ ꯕ꯭ꯔꯣ ꯒꯥꯏꯗ ꯑꯗꯨ ꯑꯦꯝ ꯌꯨ ꯗꯥ ꯑꯣꯏꯗꯣꯏꯔꯥ ꯅꯠꯇ꯭ꯔꯒ ꯑꯇꯣꯞꯄꯔꯥ
ꯑꯦꯝ ꯌꯨꯗ ꯈꯛꯇ ꯊꯥꯖꯤꯜꯂꯦ ꯑꯇꯣꯞꯄ ꯀ꯭ꯋꯦꯠꯀꯤ ꯃꯥꯔꯛꯇꯣ ꯑꯦꯝ ꯌꯨꯗ ꯑꯗꯨꯝ ꯆꯥꯟꯅꯗꯧ ꯃꯥꯜꯂꯦꯅ
ꯎꯝ ꯀ꯭ꯋꯦꯠꯁꯦ ꯑꯗꯨꯝ ꯃꯥꯔꯛ ꯀꯩꯅꯣ ꯑꯗꯨꯝ ꯀꯩꯅꯣ ꯇꯧꯅꯩꯗꯤ ꯍꯥꯏꯕꯅꯤ ꯌꯥꯝ ꯀꯟꯅꯥꯗꯤ ꯋꯥꯡꯅꯗꯦ ꯀꯥꯏꯗꯤ ꯃꯣꯏꯅ ꯍꯥꯏꯅꯒꯨꯝ ꯇꯧꯕꯅꯤ
ꯎꯝ ꯍꯟꯗꯛꯁꯦ ꯃꯥꯛ ꯈꯔ ꯅꯦꯝꯅꯔꯦ ꯃꯃꯥꯡꯒꯗꯤ ꯀꯣꯝꯄꯤꯌꯥꯔ ꯇꯧꯔꯨꯔꯗꯤ ꯌꯥꯝ ꯐꯪꯅꯗꯦ
ꯑꯣ ꯕ꯭ꯔꯣ ꯕꯦꯠ ꯇꯥ ꯑꯃꯨꯛ ꯆꯠꯊꯔꯒꯦꯕ ꯇꯤꯆꯤꯡ ꯂꯥꯏꯟꯗꯥ ꯕꯔꯣꯗꯥꯗꯤ ꯈꯔ ꯄꯥꯝꯕ ꯃꯥꯜꯂꯦꯕ꯭ꯔꯣꯁꯦ
ꯑꯗꯨꯅꯤ ꯈꯪꯗꯦ ꯏꯃꯨꯡꯖꯤꯒꯤꯗꯤ ꯍꯦꯔꯤꯇꯦꯖ ꯑꯣꯏꯗꯣꯏꯔ ꯀꯩꯅꯣ ꯇꯥꯛꯄꯒꯤ ꯂꯝꯕꯤ ꯂꯣꯏ ꯂꯣꯏ
ꯌꯥꯏ ꯀꯩꯅꯣ ꯕ꯭ꯔꯣ ꯀꯥꯏꯗꯦ ꯑꯗꯣ ꯃꯤꯉꯣꯟꯗ ꯇꯥꯛꯄꯤꯕ ꯍꯥꯏꯖꯦ ꯀꯅꯥꯒꯨꯝꯕ ꯑꯝꯗꯗꯤ ꯃꯉꯥꯜ ꯑꯣꯏꯖꯔꯅꯤ ꯀꯩꯅꯣꯕ꯭ꯔꯣ ꯀꯥꯏꯗꯦ
ꯍꯣꯏ ꯑꯃꯔꯣꯝꯗ ꯑꯗꯨꯃꯥꯏꯅꯁꯨ ꯈꯜꯂꯦ ꯍꯥꯏ ꯇꯥꯛꯑꯦ ꯍꯥꯏꯔꯒ ꯍꯦꯛꯇ ꯁꯦꯟ ꯈꯛꯇꯒꯤ ꯍꯧꯖꯤꯛꯀꯥꯟꯒꯤ ꯑꯃ ꯕꯣꯔꯗꯤꯡꯒ ꯍꯥꯡꯉꯒ ꯄꯩꯁꯥ ꯈꯛꯇꯒꯤ ꯕꯣꯏꯂꯔ ꯂꯣꯏꯕꯒꯤ ꯇꯥꯏꯞꯇ ꯁꯇ꯭ꯔꯥ ꯂꯣꯏꯕꯗꯣ
ꯑꯥ
ꯑꯗꯨ ꯑꯗꯨꯃꯛꯇꯤ ꯄꯥꯝꯗꯕ ꯍꯥꯏ ꯐꯅ ꯇꯥꯗꯤ ꯃꯃꯨꯠ ꯁꯦꯡ
ꯃꯥꯅꯦ ꯃꯥꯅꯦ ꯌꯥꯝ ꯃꯃꯨꯠ ꯇꯥꯅ ꯃꯈꯣꯡ ꯁꯦꯡ ꯇꯥꯛꯄꯤꯕꯗꯨꯅꯗꯤ ꯐꯩ ꯕ꯭ꯔꯣ
ꯍꯣꯏ
ꯃꯥꯅꯦ ꯅꯪꯗꯤ ꯀꯃꯥꯏꯟ ꯇꯧꯒꯦ ꯋꯥꯔꯜ ꯀꯞꯁꯦ ꯀꯔꯒ ꯁꯞꯄꯣꯔꯠ ꯇꯧꯔꯤꯅꯣ ꯁꯤꯀꯥꯟꯖꯦ
ꯕ꯭ꯔꯣꯁꯦ ꯑꯗꯨꯝ ꯑꯩꯁꯤꯝ ꯀꯩꯅꯣꯒꯨꯝꯕꯗ ꯑꯗꯨꯝ ꯇꯧꯋꯦ ꯑꯥꯔꯖꯦꯟꯇꯤꯅꯥꯒꯨꯝꯕꯁꯨ ꯑꯗꯨꯝ ꯇꯧꯋꯤ
ꯎꯝ
ꯎꯝ ꯃꯩ ꯃꯦꯟ ꯑꯣꯏꯅ ꯑꯥꯔꯖꯦꯟꯇꯤꯅꯥꯥꯒꯨꯝꯕꯗꯤ ꯑꯗꯨꯝ ꯌꯦꯡꯉꯦ ꯕ꯭ꯔꯣ ꯑꯇꯩꯁꯨ ꯑꯗꯨꯝ ꯃꯔꯛ ꯃꯔꯛꯇ ꯑꯗꯨꯝ ꯌꯦꯡꯉꯦ
ꯑꯣ
ꯑꯗꯨꯒ ꯌꯥꯝ ꯀꯟ ꯑꯥ
ꯃꯤꯁꯤ ꯃꯤꯁꯤ ꯍꯣꯏꯁꯨ ꯅꯨꯡꯁꯤ ꯃꯣꯏꯁꯨ ꯂꯣꯏꯁꯤꯂꯥꯛꯑꯦ
ꯃꯥꯅꯤ ꯃꯣꯏꯒꯤ ꯃꯇꯝꯖꯨ ꯂꯣꯏꯁꯜꯂꯦ ꯑꯗꯨꯒ ꯌꯥꯝ ꯀꯟꯅ ꯍꯦꯟꯖꯟꯕ ꯀꯥꯡꯕꯨꯗꯨꯗꯤ ꯑꯗꯨꯃꯛꯇꯤ ꯑꯣꯏꯗꯦ ꯑꯩꯗꯤ ꯑꯗꯨ ꯇꯧꯋꯦ ꯗꯥ ꯑꯗꯨꯃꯛꯇꯤ ꯇꯧꯗꯦ ꯍꯥꯏꯗꯤ ꯑꯗꯨꯝ ꯋꯥꯜꯀꯞ ꯑꯃꯒꯤ ꯁꯨꯝ ꯏꯟꯇꯔꯦꯁꯇ ꯌꯦꯡꯕꯗ ꯅꯨꯡꯉꯥꯏꯅ
ꯍꯣꯏ
ꯑꯗꯨ ꯑꯥ
ꯀꯩꯍꯥꯏꯅꯤ ꯃꯣꯏꯒꯤ ꯍꯧꯖꯤꯛ ꯎꯝ ꯆꯍꯤ ꯃꯔꯤ ꯃꯔꯤ ꯂꯥꯛꯑꯒ ꯃꯌꯥꯝ ꯀꯩ ꯑꯩꯈꯣꯏ ꯁ꯭ꯋꯥꯏꯗꯗꯤ ꯂꯩꯀꯥꯏꯗ ꯀꯥꯞꯊꯣꯛꯑꯒ ꯃꯌꯥꯝꯒ ꯄꯨꯜꯂꯒ ꯄꯨꯜꯂꯒ ꯀꯩ ꯍꯥꯏꯅꯤ ꯅꯨꯡꯉꯥꯏꯕꯗꯣ ꯍꯥꯟꯅꯒꯤ ꯌꯨꯅꯤꯇꯤ ꯑꯃ ꯐꯪꯕꯗꯣ ꯑꯗꯨꯃꯥꯏꯅ ꯇꯧꯔꯒ ꯑꯗꯨꯗꯤ ꯑꯁ ꯑꯁ ꯀꯞꯄ ꯂꯥꯛꯑꯣꯕ ꯑꯗꯨꯝ ꯊꯦꯡꯅꯩ ꯄꯣꯠꯅꯤꯗ ꯃꯌꯥꯝ ꯌꯦꯡꯃꯤꯟꯅꯩꯅꯤꯅꯀꯣ
ꯑꯦꯁ ꯕ꯭ꯔꯣ ꯑꯗꯨꯗꯤ ꯌꯥꯝ ꯊꯤ ꯅꯨꯡꯉꯥꯏꯔꯝꯒꯗꯧ ꯃꯥꯜꯂꯤ
ꯃꯥꯅꯦ ꯑꯗꯨꯁꯨ ꯑꯃꯨꯛ ꯚꯥꯏꯞ ꯑꯃꯅꯤ ꯃꯌꯥꯝꯒ ꯄꯨꯜꯂꯒ ꯃꯣꯏꯗꯤ ꯂꯥꯎꯊꯠꯅꯕ ꯃꯣꯏ ꯇꯥꯕꯀꯣ
ꯃꯥꯅꯦ ꯕ꯭ꯔꯣ ꯍꯥꯏꯗꯤ ꯌꯦꯡꯃꯤꯟꯅꯕꯒꯤ ꯅꯨꯡꯉꯥꯏꯕ ꯍꯥꯏꯕ ꯑꯃꯁꯨ ꯂꯩ ꯂꯥꯡꯃꯤꯟꯅꯕꯒꯤ ꯅꯨꯡꯉꯥꯏꯕ ꯍꯥꯏꯕꯁꯨ ꯑꯗꯨꯅꯤꯗ ꯋꯥꯠꯂꯀꯞ ꯀꯤ ꯅꯨꯡꯉꯥꯏꯕꯖꯦ ꯅꯠꯇ꯭ꯔꯥꯁꯦ ꯍꯣꯏꯗ
ꯃꯥꯅꯥ
ꯍꯥꯏꯗꯤ ꯏꯊꯟꯗ ꯌꯦꯡꯉꯒ ꯅꯨꯡꯉꯥꯏꯕꯗꯨꯗꯤ ꯈꯪꯗꯦꯕ ꯍꯥꯏꯗꯤ ꯕꯣꯜꯗꯣ ꯕꯣꯔꯤꯡꯁꯨꯨꯔ ꯇꯣꯛꯑꯦ ꯇꯨꯝꯅꯤꯡꯉꯅꯤ ꯇꯨꯏ ꯑꯗꯨꯏ ꯁꯔꯨꯛ ꯃꯌꯥꯝ ꯌꯦꯡꯃꯤꯟꯅꯩ ꯇꯨꯝꯅꯤꯡꯕ ꯈꯣꯠꯅꯤꯡꯕ ꯂꯥꯡꯕ ꯈꯣꯠꯄꯗꯨꯅ ꯍꯦꯟꯅ ꯅꯨꯡꯉꯥꯏꯕ
ꯍꯣꯏ ꯃꯌꯥꯝ ꯀꯩ ꯍꯥꯏꯅꯤ ꯑꯩꯅꯒ ꯇꯤꯝ ꯁꯞꯄꯣꯔꯠ ꯇꯧꯕꯁꯦ ꯃꯌꯥꯝ ꯈꯔꯒ ꯃꯥꯟꯅꯔꯒ ꯂꯧꯔ ꯂꯧꯃꯤꯟꯅꯕ ꯉꯁꯥꯏꯒꯤ ꯏꯃꯣꯁꯟ ꯑꯃ ꯌꯥꯝ ꯔꯣ ꯐꯤꯂꯤꯡ ꯑꯃ ꯐꯥꯎꯕꯗꯣ ꯉꯥꯛꯇꯪꯒꯤ ꯑꯗꯨꯝꯕ ꯑꯃꯁꯨ ꯐꯥꯎꯍꯟꯕꯗꯨ ꯌꯥꯝ ꯊꯤ ꯅꯨꯡꯉꯥꯏ
ꯑꯗꯨꯕꯨꯗꯤ ꯕ꯭ꯔꯣ ꯀꯩꯅꯣꯗꯒ ꯇꯧ ꯌꯦꯡꯉꯤꯗꯣ ꯑꯨꯡꯉꯥꯏꯅꯔꯝꯒꯅꯤ ꯏꯁꯇꯦꯗꯤꯌꯝꯗꯒ ꯌꯦꯡꯉꯤꯕ ꯀꯥꯡꯕꯨꯗꯨꯅ ꯑꯃꯨꯛ ꯍꯦꯟꯅ ꯁꯤꯗꯩ ꯍꯦꯟꯅ ꯅꯨꯡꯉꯥꯏꯔꯝꯒꯅꯤ ꯍꯥꯏꯗꯤ ꯇꯤꯚꯤꯗ ꯌꯦꯡꯕꯁꯤꯐꯥꯎ ꯁꯨꯛ ꯅꯨꯡꯉꯥꯏꯁꯤꯅꯗꯤ ꯅꯠꯇ꯭ꯔꯥ
ꯃꯥꯅꯦ ꯃꯥꯅꯦ ꯑꯁ ꯑꯩꯈꯣꯏ ꯁꯤꯒꯤ ꯀꯩꯅꯣꯗ ꯐꯥꯎꯕꯗ ꯀꯔꯤ ꯈꯨꯃꯟ ꯂꯝꯄꯥꯛꯇ ꯅꯦꯔꯣꯀꯥꯒ ꯇ꯭ꯔꯥꯎꯒ ꯁꯥꯟꯅꯕꯗ ꯃꯤ ꯇꯤꯠꯂꯒ ꯅꯨꯡꯉꯥꯏꯕꯒꯤ ꯈꯨꯠꯀ ꯊꯥꯡꯒꯠꯂꯒ ꯋꯦꯕꯀ ꯇꯧꯅꯕꯗꯣ
ꯑꯥ
ꯑ ꯑꯗꯨꯒꯤ ꯅꯨꯡꯉꯥꯏꯕ ꯑꯗꯨ ꯃꯤꯒꯤ ꯀꯞꯇꯨꯗ ꯀꯌꯥ ꯃꯇꯤꯛ ꯅꯨꯡꯉꯥꯏꯔꯝꯒꯅꯤ ꯍꯥ
ꯑꯁ ꯋꯥꯔꯜ ꯀꯞꯇ ꯕ꯭ꯔꯣ ꯑꯃ ꯀꯩꯅꯣ ꯃꯥ ꯍꯤ ꯊꯧꯕ ꯑꯃ ꯂꯩꯕꯗꯣ ꯅꯣꯔꯋꯦ ꯅꯠꯇ꯭ꯔꯣ ꯕ꯭ꯔꯣ ꯑꯗꯣ
ꯃꯥꯅꯦ ꯃꯥꯅꯦ ꯃꯣꯏ ꯀꯜꯆꯔꯅꯦ ꯑꯗꯨꯁꯨ ꯅꯍꯥꯟꯋꯥꯏꯒꯤ
ꯑꯁ ꯑꯗꯨꯁꯨ ꯅꯨꯡꯉꯥꯏꯔꯝꯒꯗꯧ ꯃꯥꯂꯦ ꯕ꯭ꯔꯣ ꯑꯗꯨꯝꯗꯤ
ꯃꯥꯅꯤ ꯃꯥꯅꯤ ꯑꯗꯨꯅꯤ ꯌꯥꯝ ꯐꯖꯕ ꯍꯟꯗꯛꯀꯤ ꯄ꯭ꯂꯦꯠꯐꯣꯝꯁꯦ ꯀꯩ ꯍꯥꯏꯅꯤ ꯑꯐ꯭ꯔꯤꯀꯥꯁꯤꯡꯒꯤꯁꯨ ꯃꯣꯏꯒꯤ ꯀꯜꯆꯔ ꯌꯥꯝ ꯎꯕ ꯐꯪꯉꯦ ꯑꯗꯨꯒ ꯅꯣꯔꯋꯦꯁꯨ ꯍꯟꯗꯛ ꯍꯟꯗꯛꯀꯤ ꯍꯧꯖꯤꯛꯀꯤ ꯍꯂꯥꯟ ꯍꯣꯏꯗꯣ
ꯑꯥ
ꯃꯣꯏꯁꯨ ꯕꯥꯏꯛꯀꯤꯡꯁꯀꯤ ꯕꯥꯏꯛꯀꯤꯡꯁꯀꯤ ꯃꯣꯏꯒꯤ ꯊꯥꯏꯅꯒꯤ ꯇ꯭ꯔꯦꯗꯤꯁꯅꯦꯜ ꯄꯣꯠꯅꯦꯕ ꯇꯧꯔꯤꯗꯣ
ꯑꯥ
ꯅꯨꯡꯉꯥꯏ ꯍꯥꯏꯗꯤ ꯄꯣꯠ ꯂꯣꯏ ꯌꯨꯅꯤꯇꯤ ꯑꯣꯏꯔꯒ ꯄꯣꯕ ꯊꯣꯏꯕ ꯑꯗꯨꯗꯤ ꯒꯦꯝ ꯒꯦꯝꯅꯤꯅ ꯑꯃꯗꯤ ꯂꯩ ꯍꯧꯔꯅꯤ ꯎꯄꯥꯥꯏ ꯂꯩꯇꯦ ꯅꯠꯇ꯭ꯔꯥ
ꯃꯥꯅꯦ ꯃꯥꯅꯦ ꯑꯗꯨꯗꯤ ꯃꯁꯥ ꯃꯁꯥꯅ ꯁꯥꯟꯅꯕꯒꯤ ꯅꯤꯌꯣꯝ ꯍꯥꯏꯇꯥꯔꯅꯦ ꯕ꯭ꯔꯣ ꯑꯗꯨꯗꯤ
ꯃꯥꯅꯦ ꯃꯥꯅꯦ
ꯍꯟꯗꯛꯇꯤ ꯕ꯭ꯔꯣ ꯀꯩꯅꯣꯁꯦ ꯈꯔꯗꯨꯝ ꯇꯧꯃꯥꯂꯦꯀꯣ ꯍꯥꯏꯗꯤ ꯑꯐ꯭ꯔꯤꯀꯥꯟ ꯀꯟꯇ꯭ꯔꯤ ꯍꯥꯏꯒꯗ꯭ꯔꯥ ꯃꯣꯏꯒꯤ ꯁꯨꯝ ꯈꯔ ꯌꯥꯎꯕ ꯃꯥꯜꯂꯦ ꯍꯟꯗꯛꯅꯀꯣ ꯃꯃꯥꯡ ꯌꯦꯡꯅꯕꯗꯣ ꯑꯗꯨꯗꯤ ꯇꯤꯝꯕꯨꯗꯤ ꯌꯥꯝ ꯈꯠꯂꯦ ꯑꯗꯨꯒꯤ ꯑꯣꯏꯔꯝꯕꯁꯨ ꯌꯥꯏ
ꯎꯝ ꯑꯩ ꯌꯥꯎꯏꯤ ꯌꯥꯎꯏ ꯃꯣꯏꯁꯦ ꯐꯖꯩ ꯍꯟꯗꯛꯁꯦ ꯃꯣꯏ ꯌꯥꯎꯕ ꯈꯛꯇ ꯅꯠꯇꯅ ꯀꯣ ꯕꯣꯜꯁꯦ ꯌꯥꯝ ꯊꯤꯅ ꯐꯖꯈꯠꯂꯛꯑꯦ ꯉꯔꯥꯡꯒꯗꯣ ꯕꯦꯜꯖꯝꯒ ꯁꯩꯅꯦꯒꯜꯒ ꯁꯥꯟꯅꯕꯗꯣ ꯊꯤ ꯐꯖꯩ
ꯕꯦꯜꯖꯤꯑꯝ ꯀꯥꯈꯤꯕ꯭ꯔꯕꯣ ꯕ꯭ꯔꯣ ꯑꯗꯨ
ꯂꯣꯏꯔꯛꯄꯗ ꯃꯣꯏꯁꯨ ꯃꯗꯥꯎꯅꯤ ꯃꯗꯥꯎꯗꯣ ꯀꯥꯈꯤꯕꯅꯤ ꯃꯣꯏ ꯂꯩꯍꯧꯔꯗꯧꯅꯤ ꯈꯤꯇꯪꯗ ꯉꯥꯏꯔꯕꯅꯤ
ꯑꯥ
ꯃꯗꯥꯎꯗ ꯃꯣꯏ ꯆꯟꯁꯤꯜꯂꯒ ꯂꯥꯁ ꯃꯤꯅꯤꯠꯇ ꯑꯗꯨꯋꯥꯏ ꯑꯦꯁꯇ꯭ꯔꯥ ꯇꯥꯏꯝꯗ ꯄꯦꯅꯥꯏꯜꯇꯤ ꯐꯪꯉꯒ ꯑꯗꯨꯃꯥꯏꯅ ꯊꯣꯛꯏꯈꯤꯕꯅꯦ
ꯑꯣ ꯀꯩꯅꯣꯒꯗꯣ ꯕ꯭ꯔꯣ ꯐꯖ ꯁꯥꯟꯅꯩꯅꯦ ꯖꯄꯥꯟꯒꯗꯣ ꯐꯖꯅ ꯁꯥꯟꯅꯩꯅꯦ ꯕꯣꯜꯒꯁꯦ
ꯑꯁ ꯃꯣꯏꯁꯨ ꯗꯤ ꯋꯥꯡꯕꯅꯦꯍꯦ ꯑꯃꯔꯣꯝꯗ ꯄꯤꯛꯆꯔꯁꯨ ꯀꯣ ꯊꯋꯥꯏꯗꯤ ꯌꯥꯝ ꯌꯥꯎꯕꯅꯤ ꯑꯗꯨꯃꯥꯏꯅ ꯍꯣꯠꯅꯕ ꯀꯟꯕꯁꯤꯡꯁꯤ ꯌꯦꯡꯕ ꯅꯨꯡꯉꯥꯏ
ꯕ꯭ꯔꯥꯖꯤꯜꯗꯣ ꯃꯣꯏꯅ ꯐꯖꯅꯗꯤ ꯀꯦꯔꯤꯗꯤ ꯇꯧꯖꯕꯖꯥꯅꯦ ꯕ꯭ꯔꯣ ꯑꯗꯨꯕꯨ ꯂꯛ ꯂꯩꯇꯕ ꯍꯥꯏꯒꯗ꯭ꯔꯥ ꯐꯖꯅꯗꯤ ꯃꯣꯏꯅꯗꯤ ꯃꯣꯏ ꯕꯦꯁ ꯇꯗꯤ ꯇꯧꯖꯕꯅꯦ ꯑꯗꯨ ꯎꯄꯥꯏ ꯂꯩꯇꯦꯅꯦꯀꯣ ꯑꯗꯨ ꯃꯣꯏꯁꯨ ꯕ꯭ꯔꯥꯏꯖꯤꯜꯗꯨ ꯑꯔꯥꯏꯕ ꯇꯤꯝꯕꯨꯇꯤ ꯅꯠꯇꯦ ꯑꯗꯨꯅ ꯃꯣꯏ ꯐꯖꯅꯗꯤ ꯁꯥꯟꯅꯩꯕ ꯅꯨꯃꯤꯠꯇꯣ
ꯎꯝ ꯃꯥꯅꯦ ꯑꯁ ꯀꯥꯏꯗꯩꯅꯣꯗ ꯕꯣꯜ ꯑꯂꯤꯡ ꯑꯂꯤꯡꯕ ꯃꯣꯏ ꯐꯅꯌꯥꯝ ꯊꯣꯏꯔ ꯂꯥꯛꯆꯔꯕꯅꯦ ꯇ꯭ꯔꯥꯏꯌꯦꯜꯗꯒ ꯀꯩ ꯏꯪꯂꯦꯟꯒꯤ ꯑꯣꯏꯔꯣ ꯆꯞꯃꯟꯅꯔ ꯕꯥꯔꯖꯤꯜꯒꯖꯦ ꯃꯣꯏ ꯀꯩꯅꯣꯗꯗꯤ ꯐ꯭ꯔꯦꯟꯂꯤꯗꯗꯤ ꯃꯣꯏ ꯊꯣꯏꯔꯤꯅꯦꯕ
ꯑꯥ
ꯑꯗꯨꯕꯨ ꯋꯜꯀꯞꯇꯗꯤ ꯃꯤ ꯃꯤ ꯄꯔꯐꯣꯔꯃꯦꯟꯁꯁꯨ ꯂꯣꯏꯅ ꯍꯟꯗ꯭ꯔꯦꯗ ꯍꯟꯗ꯭ꯔꯦꯗ ꯎ ꯊꯣꯛꯅꯔꯛꯄꯅꯤꯅ ꯊꯣꯏꯗ ꯌꯥꯗꯦ ꯈꯜꯂꯒꯀꯣ ꯅꯨꯡꯉꯥꯏ ꯑꯃꯗꯤ ꯄꯣꯗꯧ ꯂꯩꯔꯕꯅꯤꯅ ꯋꯥꯈꯜ ꯀꯔꯤꯝ ꯅꯨꯡꯉꯥꯏꯅꯗꯕꯅꯤ ꯖꯄꯥꯟ ꯄꯣꯕꯗꯨ
ꯑ ꯑꯁ ꯅꯨꯡꯉꯥꯏꯇꯦ ꯃꯣꯏ ꯄ꯭ꯂꯦꯌꯔꯒꯩꯅꯒ ꯀꯞꯄꯗꯣ ꯑꯁ
ꯍꯥꯏꯗꯤ ꯕ꯭ꯔꯣ ꯃꯣꯏꯁꯦ ꯀꯩꯅꯣ ꯇꯧꯕ ꯎꯝ ꯍꯧꯖꯤꯛꯐꯥꯎꯒꯤꯗꯤ ꯕꯔꯣ ꯊꯣꯡ ꯊꯣꯡꯗ꯭ꯔꯤ꯫ ꯊꯣꯡꯅꯕ ꯁꯦꯝ ꯁꯥꯔꯤ ꯍꯥꯏꯇꯔꯦ꯫
ꯑꯣ
ꯂꯣꯏꯅꯕꯨꯗꯤ ꯍꯥꯜꯂꯅꯤ ꯉꯁꯤꯒꯤ ꯑꯣꯏꯅꯗꯤ ꯗꯤ ꯊꯣꯡꯉꯤ ꯍꯥꯏꯅꯤꯅ꯫
ꯂꯣꯏꯕꯨ ꯂꯣꯏꯁꯤꯜꯂꯦ ꯑꯩꯩꯅ ꯏꯅꯥꯎꯄꯥ ꯁꯤꯟꯅꯔꯝꯕꯅꯦ꯫
ꯑꯣ ꯑꯗꯨꯗꯩ ꯑꯩꯈꯣꯏ ꯕ ꯍꯣꯏꯅ ꯑꯗꯨꯝ ꯂꯥꯛꯄꯅꯝ ꯐꯗꯣꯏ ꯖꯥꯠꯂꯥ
ꯑꯦ ꯂꯥꯛꯁꯤꯜꯂꯛꯑꯣ ꯀꯣꯏꯁꯤꯜꯂꯛꯑꯣ ꯑꯩꯈꯣꯏꯗꯤ ꯋꯦꯜꯀꯝ ꯕꯣꯒ ꯌꯦꯡꯗꯗꯅ
ꯑ ꯆꯥꯛ ꯆꯊꯔ ꯐꯖꯅ ꯅꯥꯥꯡꯊꯔ ꯍꯜꯂꯛꯄꯅ ꯐꯗꯣꯏ ꯖꯥꯠꯂ꯫
ꯑꯗꯨ ꯅꯨꯡꯉꯥꯏꯕꯁꯤ ꯅꯨꯡꯉꯥꯏꯕꯁꯤ ꯃꯥꯡꯍꯟꯕ ꯌꯥ ꯄꯣꯠꯇꯦꯗ
ꯃꯥꯅꯤ ꯃꯥꯅꯤ ꯅꯨꯡꯉꯥꯏꯕ ꯍꯥꯏꯁꯦ ꯃꯇꯥꯡ ꯆꯥꯔꯤꯉꯩꯗ ꯅꯨꯡꯉꯥꯏꯍꯧꯒꯗꯧꯕꯅꯦ꯫
ꯑꯣ ꯑꯇꯣꯞꯄꯗꯤ ꯊꯥꯗꯕ꯭ꯔꯣ꯫